ꯑꯣ ꯏꯇꯥꯎ ꯍꯟꯗꯛ ꯌꯥꯎꯁꯪꯁꯤ ꯀꯃꯥꯏꯅ ꯇꯧꯁꯦꯕꯥ
ꯑꯗꯨꯅꯤ ꯑꯩꯅ ꯍꯥꯏꯔꯝꯃꯤꯁꯦ ꯌꯥꯎꯁꯪꯁꯤ ꯍꯟꯗꯛꯀꯤ ꯌꯥꯎꯁꯪꯁꯤ ꯈꯤꯇꯪ ꯑꯩꯈꯣꯏꯅ ꯈꯤꯇꯪ ꯐ꯭ꯔꯤ ꯑꯣꯏꯔꯕꯅꯤꯅꯀꯣ ꯈꯤꯇꯪ ꯍꯟꯇꯛꯇꯤ ꯅꯨꯡꯉꯥꯏꯊꯣꯛꯁꯦ ꯍꯥꯏꯅ ꯈꯜꯂꯝꯕꯅꯤ ꯈꯤꯇꯪ ꯍꯥꯏꯗꯤ ꯂꯥꯡꯊꯣꯛꯄ ꯍꯥꯏ ꯇꯥꯔꯦ ꯅꯍꯥꯟꯗꯩꯁꯨ ꯂꯥꯡꯗ ꯂꯥꯛꯑꯕꯅꯤꯅ ꯀꯨꯏꯔꯦꯗꯅ ꯑꯩꯈꯣꯏ ꯄꯨꯟꯗꯕꯁꯨ
ꯑꯥ ꯑꯗꯨꯅꯤ ꯑꯩꯁꯨ ꯈꯜꯂꯝꯃꯤꯁꯦ ꯍꯥꯏꯗꯤ ꯍꯟꯗꯛ ꯁꯦ ꯃꯃꯥꯡ ꯃꯃꯥꯡꯁꯨ ꯄꯥꯛꯅ ꯇꯧꯔꯛꯇ꯭ꯔꯦꯗꯅ
ꯎꯝ ꯃꯥꯅꯤ ꯃꯥꯅꯤ
ꯑꯗꯨ ꯍꯟꯗꯛꯁꯦ ꯀꯣꯏꯕ ꯑꯗꯒꯤ ꯆꯥꯛꯆꯥ ꯍꯩ ꯆꯥꯅꯕ ꯑꯗꯨꯝ ꯇꯧꯅꯕ ꯌꯥꯏ ꯑꯗ ꯁꯤ ꯂꯣꯏꯔꯒ ꯑꯇꯣꯞꯄ ꯃꯊꯪ ꯃꯌꯥꯝ ꯂꯩꯒ꯭ꯔꯦꯗꯅ
ꯃꯥꯅꯤ ꯃꯥꯅꯤ ꯃꯌꯥꯝ ꯂꯩꯔꯦ ꯍꯔꯥꯎ ꯀꯨꯝꯍꯩ ꯑꯩꯈꯣꯏꯒꯤ ꯆꯩꯔꯥꯎꯕ ꯂꯩꯔꯦ ꯑꯗꯨꯁꯨ ꯃꯌꯥꯝ ꯄꯨꯟꯕ ꯌꯥꯔꯦ
ꯍꯣ ꯍꯣꯏ ꯑꯗꯨꯅꯦ ꯑꯩꯅ ꯍꯥꯏꯅꯤꯡ ꯑꯗꯣ ꯍꯟꯗꯛꯀꯤꯁꯤꯗꯤ ꯑꯩꯅ ꯂꯣꯏ ꯇꯧꯕꯗ ꯂꯣꯏ ꯄꯨꯜꯂꯒ ꯑꯥ ꯑꯥ ꯑꯥ ꯑꯗꯣ ꯑꯩꯅ ꯍꯥꯏꯅꯤꯡꯉꯤꯁꯦ ꯍꯟꯗꯛꯀꯤꯁꯤ ꯂꯣꯏ ꯄꯨꯜꯂ ꯇꯧꯔꯁꯤ ꯁꯤꯅꯤ
ꯃꯥꯅꯦ ꯃꯥꯅꯦ ꯄꯨꯜꯂꯒꯅꯦ ꯍꯟꯗꯛꯇꯤ ꯐꯖꯅ ꯑꯍꯝ
ꯍꯣꯏ ꯑꯝꯇ ꯆꯤꯠꯊꯍꯟꯗꯕ ꯍꯥꯏꯇꯥꯔꯦꯅꯦ ꯑꯃꯕꯨ ꯑꯣꯏꯒꯦꯔꯥ ꯑꯃꯕꯨ ꯑꯣꯏꯒꯦꯔꯥ ꯂꯣꯏ ꯍꯧꯅꯔꯒ ꯑꯩꯈꯣꯏ ꯊꯕꯛ ꯆꯤꯜꯂꯤ ꯆꯤꯟꯗꯦ ꯀꯥꯏꯅ ꯍꯥꯏꯅꯗꯕꯀꯣ
ꯍꯣꯏ ꯍꯣꯏ ꯑꯗꯨꯅꯦ
ꯀꯣꯏꯕ ꯀꯩꯗꯧꯕ ꯑꯗꯨꯝ ꯆꯠꯊꯔꯁꯤ ꯁꯤꯅꯦ ꯑꯩꯅ ꯍꯥꯏꯅꯤꯡꯉꯤꯁꯦ꯫
ꯆꯠꯂꯗꯧꯅꯤ ꯅꯍꯥꯟꯗꯩꯁꯨ ꯑꯩꯈꯣꯏꯒꯤ ꯏꯔꯥꯡꯅ ꯀꯩꯅꯣ ꯇꯧꯕꯅꯤꯅ ꯆꯠꯄ ꯐ
ꯎꯝ ꯃꯃꯥꯡ ꯌꯥꯎꯁꯪꯗꯕꯨ ꯀꯃꯥꯏ ꯀꯃꯥꯏ ꯇꯧꯒꯤꯒꯦ ꯏꯇꯥꯎꯕꯣ
ꯃꯃꯥꯡ ꯌꯥꯎꯁꯪꯁꯨ ꯑꯗꯨꯝ ꯍꯥꯏ ꯍꯥꯏꯇꯥꯔꯦ ꯑꯗꯨꯝ ꯌꯥꯝꯁꯨ ꯇꯥꯏ ꯇꯥꯏ ꯇꯥꯗ꯭ꯔꯣ
ꯇꯥꯏꯌꯦ ꯇꯥꯏꯌꯦ ꯍꯥꯏ ꯍꯥꯏꯔꯣ ꯏꯇꯥꯎ
ꯍꯥꯏꯗꯤ ꯃꯃꯥꯡ ꯌꯥꯎꯁꯣꯝꯁꯨ ꯑꯗꯨꯝ ꯀꯩꯅꯣ ꯇꯧꯗꯦꯅ ꯍꯥꯏꯗꯤ ꯑꯗꯨꯝ ꯅꯣꯏꯒꯁꯨ ꯄꯨꯟꯗ꯭ꯝꯅꯤꯅ ꯀꯣ ꯍꯥꯏꯗꯤ ꯅꯨꯡꯕꯨꯗꯤ ꯅꯨꯡꯉꯥꯏꯕ ꯍꯥꯏ ꯑꯂꯥꯁꯨ ꯍꯟꯗꯪꯅ ꯍ ꯅꯨꯡꯉꯥꯏꯒꯅꯤ ꯍꯥꯏꯅ ꯈꯜꯂꯤꯦ ꯋꯥꯈꯟꯗ ꯍꯥꯏꯇꯥꯔꯦ ꯑꯩꯈꯣꯏꯒꯤ ꯄꯨꯨꯝꯗꯗꯔꯣ ꯃꯤꯅ ꯃꯥꯥꯡꯕꯥꯏꯅꯦꯗꯤ ꯀꯩꯅ ꯇꯣ ꯐꯂꯦꯕꯣ
ꯃꯃꯥꯡꯗꯤ ꯑꯩꯈꯣꯏꯁꯨ ꯅꯨꯡꯉꯥꯏꯐꯝꯅꯤ ꯈꯟꯗꯦ ꯅꯨꯡꯉꯥꯏꯇ꯭ꯔꯒꯁꯨ ꯑꯗꯨꯝ ꯅꯨꯡꯉꯥꯏꯒꯦ ꯍꯥꯏꯇꯥꯔꯦꯅꯦ ꯑꯩꯒꯤ ꯃꯣꯠꯇꯗꯤ ꯑꯗꯤ ꯃꯌꯥꯝ ꯄꯨꯂꯒꯥ ꯑꯀꯣꯏꯒꯤ ꯀ ꯍꯥꯏꯅꯤ ꯍ ꯏꯇꯥꯎ ꯍꯥꯏꯔꯒ ꯄꯨꯟꯗꯕꯒꯤ ꯅꯨꯡꯉꯥꯏꯇꯕꯁꯨ ꯐꯥꯎꯋꯤꯀꯣ ꯑꯗꯨꯒ ꯅꯨꯡꯉꯥꯏꯕ ꯃꯈꯜ ꯑꯃꯁꯨ ꯐꯥꯎꯋꯦ ꯐꯥꯎꯋꯦ ꯑꯗꯒꯤ ꯑ ꯃꯃꯥꯡꯁꯦ ꯇꯥꯎꯔꯛꯄ ꯁꯨꯃꯥꯏꯅ ꯇꯧꯕꯅꯤꯅ ꯑꯩꯅ ꯅꯨꯄꯤ ꯑꯃ ꯍꯥꯏꯇꯥꯔꯦꯅꯦ
ꯎꯝ
ꯎꯔꯨꯔꯒꯥ ꯃꯣꯏꯒꯤ ꯍꯤꯔꯣ ꯔꯨ ꯑꯩꯒꯗꯔꯥ ꯀꯩ ꯍꯥꯏꯅꯤ ꯃꯥꯏ ꯈꯪꯅꯕ ꯄꯥ ꯂꯩꯔꯝꯗꯅ ꯑꯩꯕꯣ
ꯑꯁ ꯕꯤꯔꯅꯤ ꯑꯗꯨꯁꯨ
ꯎꯝ ꯎꯝ
ꯊꯣꯛꯇꯕ ꯅꯠꯇꯦꯕ ꯑꯗꯨ
ꯃꯌꯥꯝ ꯑꯃ ꯌꯥꯎꯊꯣꯛꯏꯅꯤ ꯌꯥꯎꯁꯪꯒꯨꯝꯕ ꯀꯨꯝꯍꯩꯁꯦ ꯍꯥꯏꯗꯤ ꯍꯔꯥꯎ ꯀꯨꯝꯍꯩ ꯃꯌꯥꯝꯅ ꯄꯥꯝꯅꯕ ꯍꯥꯏꯇꯥꯔꯦ
ꯎꯝ
ꯀꯨꯝꯍꯩꯁꯤ ꯌꯥꯝ ꯊꯣꯛꯏꯕꯅꯤ ꯑꯗꯨꯝꯕ
ꯍꯥꯏꯗꯤ ꯅꯍꯥꯟꯋꯥꯏ ꯑꯉꯥꯡ ꯑꯣꯏꯔꯤꯀꯥꯟꯗꯗꯤ ꯁꯨꯃꯥꯏꯅ ꯇꯧꯔꯁꯨ ꯀꯌꯥꯝ ꯈꯜꯂꯣꯏꯗꫭ ꯍꯧꯖꯤꯛꯇꯤ ꯆꯥꯎꯔꯝꯅꯤꯅ ꯑꯩꯈꯣꯏ ꯏꯀꯥꯏꯕꯁꯨ ꯐꯥꯎꯕꯗꯨ ꯑꯗꯨꯅꯦꯕ ꯇꯧꯔꯤꯁꯦ ꯑꯗꯒꯤ ꯊꯥꯕꯜꯁꯨ ꯄꯨꯟꯁꯤꯒꯤ ꯌꯥꯝ ꯊꯆꯣꯡꯖꯔꯛꯄꯣꯇꯦ ꯅꯍꯥꯟ ꯅꯨꯄꯤ ꯑꯃ ꯄꯥꯏ ꯆꯣꯡꯉꯦꯅ ꯆꯣꯡꯉꯦ ꯑꯗꯨꯒ ꯈꯨꯗꯥꯡ ꯂꯨꯝꯃꯤ ꯍꯥꯏꯖꯤꯜꯂꯛꯇꯅ ꯏꯕꯣ
ꯍꯟꯗꯛꯇꯤ ꯏꯇꯥꯎ ꯌꯥꯎꯁꯪꯒꯤ ꯎꯝ ꯌꯥꯎꯁꯪꯒꯤ ꯊꯥꯕꯜꯁꯤ ꯈꯔ ꯇꯧꯔꯁꯤꯅ ꯍꯟꯗꯛꯇꯤ ꯏꯇꯥꯎ ꯍꯥ ꯈꯔ ꯅꯩꯊꯔꯁꯦꯕ ꯍꯟꯗꯛꯇꯤꯀꯣ
ꯃꯃꯥꯡ ꯅꯩꯈꯤꯗꯕ ꯀꯩꯗꯣ ꯍꯟꯗꯛ ꯐꯨꯒꯠꯂ ꯅꯩꯒꯗꯕꯅꯤ ꯀꯩꯅꯣ
ꯈꯔ ꯑꯗꯨꯒ ꯍꯌꯦꯡ ꯆꯩꯔꯥꯎꯕꯗꯁꯨ ꯑꯗꯨꯝ ꯈꯔ
ꯆꯩꯔꯥꯎꯕ ꯂꯣꯏꯔꯒ ꯑꯃꯨꯛ ꯂꯥꯏ ꯍꯔꯥꯎꯕ ꯑꯃꯨꯛ
ꯎꯝ ꯃꯊꯪ ꯃꯊꯪꯅꯤ ꯂꯥ ꯀꯨꯝꯍꯩꯁꯤ ꯃꯔꯤ ꯃꯔꯤ ꯍꯥꯏꯇꯥꯔꯦ
ꯎꯝ
ꯏꯇꯥꯎꯕꯨ ꯀꯔꯤ ꯃꯊꯦꯜ ꯆꯥꯔꯒꯦ ꯉꯁꯤꯕꯨ
ꯑꯁ ꯉꯁꯤꯗꯤ ꯃꯊꯦꯜ ꯂꯩꯇꯗꯅ ꯊꯣꯡꯖꯤꯜꯂꯦ
ꯎꯝ ꯐꯩꯌꯦ ꯑꯗꯨꯗꯤ
ꯑꯃ ꯎꯝꯝ ꯀꯩꯅꯣ ꯆꯝꯐꯨꯠ ꯑꯃ ꯇꯧꯁꯤꯜꯂꯦ ꯀꯔꯤ ꯀꯔꯤ ꯀꯣꯕꯤꯒ ꯍꯪꯒꯥꯝꯒ ꯇꯧꯔꯒ ꯆꯪ
ꯍꯥꯎꯕꯅꯤ ꯎꯝ ꯆꯝꯐꯨꯠꯁꯤꯗꯤ ꯌꯥꯝ ꯐꯩ ꯑꯈꯣꯏ ꯍꯛꯆꯥꯡꯗ ꯆꯥꯕꯗꯀꯣ ꯁꯥ ꯉꯥ ꯆꯥꯗꯣꯏꯃꯨꯛꯇꯤ ꯑꯗꯨꯝ ꯃꯅꯥ ꯃꯁꯤꯡ ꯆꯝꯐꯨꯠꯀꯨꯝꯕ ꯀꯩꯒꯨꯝꯕ ꯍꯥꯏ ꯇꯥꯔꯦ ꯑꯗꯨꯝ ꯆꯥꯕꯅꯗꯤ ꯌꯥꯝ ꯐꯔꯤꯅꯦ
ꯑ ꯃꯥ
ꯁꯥ ꯉꯥꯁꯨ ꯑꯗꯨꯝ ꯆꯥꯗꯣꯅꯤ ꯅꯣꯡ ꯐꯥꯗꯣꯛꯀꯨꯝꯕꯀꯣ ꯇꯣꯏꯅ ꯆꯥꯕꯤꯗꯕ ꯍꯥꯏꯇꯥꯔꯦ
ꯏꯇꯥꯎꯕꯨ ꯀꯩꯅꯣ ꯇꯧ꯭ꯔꯥ ꯃꯃꯥꯡꯗ ꯏꯇꯥꯎ ꯑꯃ ꯀꯩꯅꯣꯒꯤ ꯑ ꯑꯈꯣꯏꯒꯤ ꯍꯥꯏꯇꯥꯔꯦ ꯊꯕꯛꯀꯤ ꯑꯃ ꯂꯝꯖꯦꯟ ꯆꯦꯟꯕꯒꯤ ꯑꯃ ꯌꯥꯎꯔꯝꯕꯗꯣ ꯏꯇꯥꯎꯒꯤ
ꯂꯝꯖꯦꯟ ꯆꯦꯟꯕꯩꯗꯨ ꯑ ꯂꯝꯖꯦꯟ ꯆꯦꯟꯕꯩꯗꯨ ꯇꯧꯔꯤ ꯍꯥꯏꯇꯥꯔꯦꯅꯦ ꯏꯇꯥꯎ
ꯎꯝ
ꯍꯥꯏꯗꯤ ꯑꯩꯅ ꯄꯥꯝꯖꯅ ꯇꯧꯔꯨꯕ
ꯎꯝ ꯃꯥꯅꯦ ꯃꯥꯅꯦ ꯑꯗꯨ꯫ ꯃꯥꯏ ꯄꯥꯛꯅꯕꯁꯨ ꯑꯗꯨꯝ ꯍꯣꯠꯅꯕꯤꯌꯨ ꯢꯇꯥꯎ ꯍꯥꯏꯇꯥꯔꯦ ꯃꯥꯏ ꯄꯥꯛꯁꯨ ꯄꯥꯛꯀꯅꯤꯗ꯫
ꯀꯩꯗꯧꯕ ꯄꯥꯗ ꯊꯋꯥꯏ ꯌꯥꯎꯅ ꯇꯧꯔꯒꯕꯨ꯫
ꯊꯕꯛꯇꯣ ꯑꯗꯨꯝ ꯐꯪꯒꯅꯦ ꯏꯇꯥꯎ꯫ ꯊꯥꯖꯕ ꯂꯩꯌꯦꯕ ꯏꯇꯥꯎꯒꯤ ꯍꯣꯠꯅꯖꯃꯟꯗꯣ ꯍꯥꯏꯇꯥꯔꯦ ꯂꯣꯏꯅ꯫ ꯏꯁꯣꯔꯅꯁꯨ ꯑꯗꯨꯝ ꯆꯥꯟꯕꯤ ꯑꯣꯏꯁꯅꯨ꯫ ꯑꯗꯨꯝ ꯈꯟꯁꯨ ꯑꯗꯨꯝ ꯈꯜꯂꯛꯀꯅꯤꯗ ꯏꯇꯥꯎ꯫
ꯍꯣ ꯍꯣꯏ ꯏꯇꯥꯎ꯫ ꯑꯁꯤꯅ ꯁꯤ ꯅꯪꯑꯣꯏ ꯁꯤꯅ ꯊꯕꯛꯀꯤꯁꯤꯅ ꯋꯥꯃ ꯑꯣꯏꯈ꯭ꯔꯦ ꯍꯥꯏꯗꯤ ꯁꯨꯃꯥꯏꯅ ꯁꯨꯝ ꯀꯩꯅꯣꯒꯤ ꯊꯕꯛ ꯇꯧꯗꯧ ꯁꯔꯨꯛꯄꯨꯗꯤꯀꯣ ꯍꯟꯗꯛ ꯀꯩꯅꯣ ꯒꯤ ꯂꯨꯍꯣꯡꯕꯗꯨ ꯏꯇꯥꯎ ꯂꯥꯛꯄ ꯎꯗꯦꯅꯦ ꯑꯩꯈꯣꯏ ꯏꯃꯥꯟꯅꯕ ꯑꯃ ꯂꯨꯍꯣꯡꯕꯗꯣ꯫
ꯑꯣ ꯑꯗꯨꯏꯗꯣ ꯁꯨꯃꯥꯏꯅ ꯇꯧꯕꯅꯤꯗ ꯑꯩꯗꯣ ꯂꯥꯛꯇꯤ ꯌꯥꯝ ꯂꯥꯛꯅꯤꯡ ꯍꯣꯏ ꯏꯃꯥꯟꯅꯕꯗꯣ ꯍꯥꯏꯕꯕꯨꯗꯤ ꯍꯥꯏꯒꯤꯕꯅꯦ ꯃꯣꯏꯅ ꯅꯣꯡꯉꯥꯜꯂꯒ ꯑꯩꯗꯣ ꯑꯩꯈꯣꯏꯒꯤ ꯌꯨꯝꯗ ꯑꯩꯈꯣꯏꯒꯤ ꯑꯩꯈꯣꯏꯒꯤ ꯀꯩꯅꯣꯗꯣ ꯑꯩꯈꯣꯏꯒꯤ ꯏꯅꯦ ꯑꯃ ꯍꯥꯏꯇꯥꯔꯦꯅꯦ꯫ ꯃꯁꯥ ꯀꯟꯅ ꯉꯝꯍꯧ ꯐꯠꯇꯕ ꯍꯥꯏꯇꯥꯔꯦ ꯃꯥꯗꯨ ꯈꯨꯗꯛꯇ ꯑꯩꯈꯣꯏꯒꯤ ꯑꯅꯥꯕ ꯑꯃ ꯂꯥꯛ ꯄꯗꯒꯤ ꯃꯥꯗꯣ ꯄꯨꯈꯠꯄ ꯍꯥꯏꯇꯥꯔꯦꯅꯦ ꯑꯅꯥ ꯂꯥꯏꯌꯦꯡ ꯁꯪꯗ ꯃꯥꯗ ꯄꯨꯈꯠꯂꯦ ꯑꯗꯨꯒ ꯑꯗꯨꯃꯥꯏꯅ ꯇꯧꯕꯗꯒꯤ ꯂꯥꯛꯄ ꯌꯥꯈꯤꯗꯕ ꯍꯥꯏꯇꯥꯔꯦ ꯏꯇꯥꯎ ꯅꯨꯃꯤꯠꯇꯣ꯫ ꯑꯃꯥꯏꯅ ꯇꯧꯕꯅꯦ ꯑꯩꯅ ꯅꯣꯡꯉꯥꯜꯂꯒ ꯐꯖꯅ ꯋꯥꯔꯤ ꯁ ꯊꯥꯒꯕꯅꯦ ꯃꯣꯟꯗ꯫
ꯑꯣ ꯑꯩꯅ ꯈꯜꯂꯦꯕ ꯅꯨꯃꯤꯠꯇꯣ ꯏꯇꯥꯎ ꯎꯗꯦꯅ ꯑꯩꯁꯦ ꯊꯤꯗꯤ ꯊꯤꯔꯝꯕꯅꯦ꯫ ꯍꯥꯏꯗꯤ ꯃꯌꯥꯝ ꯄꯨꯂꯞ ꯄꯨꯜꯂꯒ ꯏꯇꯥꯎ ꯂꯥꯛꯇꯕꯗꯣ ꯀꯩ
ꯑꯩꯁꯨ ꯌꯥꯝꯅ ꯂꯥꯛꯅꯤꯡꯉꯤꯕ ꯑꯗꯨꯗ ꯑꯅꯥꯕ ꯑꯃ ꯌꯥꯎꯔꯛꯄꯅꯤꯅ꯫ ꯎꯄꯥꯏ ꯂꯩꯈꯤꯗꯅ ꯇꯧꯕꯅꯦ ꯅꯨꯃꯤꯠꯇꯣ꯫
ꯎꯝ ꯌꯥꯏ ꯌꯥꯏ ꯀꯩꯝ ꯀꯥꯏꯗꯦꯗ ꯍꯥꯏꯗꯤ ꯍꯌꯦꯡ ꯈꯔ ꯂꯩꯔꯒ ꯑꯩꯒꯤ ꯊꯧꯗꯣꯛꯆ ꯊꯣꯛꯂꯛꯑꯅꯤ ꯏꯇꯥꯎꯕꯤꯁꯨ ꯊꯣꯛꯂꯛꯑꯣꯏ ꯍꯥꯏꯅꯤꯡꯉꯥꯏ ꯂꯩꯇꯦ꯫
ꯍꯌꯦꯡ ꯑꯅꯥꯕ ꯌꯥꯎꯕꯁꯦ ꯕꯦꯔꯥꯅꯦꯕ ꯏꯇꯥꯎ꯫ ꯈꯤꯇꯪ ꯍꯥꯏꯗꯤ ꯑꯩꯈꯣꯏꯒꯤ ꯌꯥꯝ ꯈꯨꯗꯣꯡꯊꯤꯕ ꯌꯥꯎꯔꯀꯥꯟꯗꯗꯤ ꯑꯩꯈꯣꯏꯒꯤ ꯆꯠꯄ ꯌꯥꯗꯕ ꯃꯇꯥꯡ ꯍꯥꯏꯕ ꯑꯃ ꯂꯩꯗꯅ
ꯑꯥ ꯂꯩ ꯂꯩ ꯂꯩ
ꯆꯦꯛꯁꯤꯟꯕ ꯃꯊꯧ ꯇꯥꯔꯦ ꯈꯤꯇꯪ ꯍꯥꯏꯇꯥꯔꯦ ꯍꯧꯖꯤꯛꯇꯤ
ꯃꯥꯅꯦ ꯃꯥꯅꯦ ꯇꯥꯎ ꯍꯥꯏꯗꯤ ꯍꯛꯆꯥꯡ ꯐꯔꯤꯡꯈꯩ ꯍꯥꯏꯗꯤ ꯕꯦꯁꯅꯦ ꯍꯛꯆꯥꯡꯅ ꯈ꯭ꯋꯥꯏꯗꯒꯤ ꯀꯩꯅꯣ ꯃꯔꯨꯅꯤ ꯍꯥꯏꯇꯥꯔꯦꯅꯦ
ꯃꯥꯅꯤ ꯃꯥꯅꯤ ꯏꯇꯥꯎ ꯁꯨꯝ ꯍꯥꯏꯗꯤ ꯄꯩꯁꯥꯁꯤꯗꯤ ꯑꯩꯈꯣꯏ ꯁꯨꯝ ꯇꯥꯜꯂꯒ ꯐꯪꯉꯤꯗꯅ ꯑꯩꯈꯣꯏꯅ ꯀꯟꯅ ꯍꯣꯠꯅꯔꯒ ꯍꯥꯏꯇꯥꯔꯦ ꯑꯗꯩ ꯍꯛꯆꯥꯡꯁꯤꯗꯤ ꯑꯩꯈꯣꯏ ꯆꯥꯕ ꯆꯤꯟꯖꯥꯛꯁꯦ ꯏꯁꯥꯅ ꯁꯦꯝꯖꯒꯗꯕꯅꯦꯕ ꯈꯤꯇꯪ ꯀꯩꯅꯣ ꯇꯧꯔꯒ ꯁꯦꯝꯃꯒ ꯆꯥꯉꯥꯅ ꯑꯩꯈꯣꯏꯒꯤ ꯅꯥꯗ ꯌꯦꯛꯇꯅꯕ ꯐꯖꯅ ꯂꯩꯕꯅ ꯐꯩꯌꯦꯕ
ꯐꯩ ꯐꯩꯔ ꯌꯥꯝ ꯐꯩꯗ ꯑꯗꯨꯅ ꯑꯗꯣ ꯅꯤꯅꯦꯗꯤ ꯃꯁꯥ ꯈꯔ ꯅꯨꯡꯉꯥꯏꯔꯕ ꯀꯃꯥꯏꯅ ꯇꯧꯔꯒꯦ
ꯑꯣ ꯅꯨꯡꯉꯥꯏꯔꯦ ꯍꯧꯖꯤꯛꯄꯨꯗꯤ ꯅꯍꯥꯟ ꯐꯅ ꯀꯨꯏꯅ ꯅꯥꯎꯔꯝꯅꯦ ꯃꯥꯁꯨ ꯀꯩꯅꯣ ꯇꯧꯕꯗꯒꯤ ꯃꯥꯒꯤ ꯑꯩꯈꯣꯏꯒꯤ ꯈꯨꯗꯛꯀꯤ ꯃꯥꯒꯤ ꯑꯩꯈꯣꯏꯒꯤ ꯑꯅꯥꯕ ꯍꯥꯏ ꯇꯥꯔꯦ ꯕꯤꯄꯤ ꯍꯥꯏ ꯇꯥꯔꯦ ꯃꯥꯒꯤ ꯑꯗꯨꯃꯥꯏꯅ ꯇꯧꯔꯒ ꯑꯁ ꯏꯁꯣꯟꯅ ꯆꯥꯟꯕꯤꯕ ꯍꯥꯏꯇꯥꯥꯔꯦ ꯁꯨꯃꯥꯏ ꯇꯧꯔꯒ ꯃꯥꯁꯤ ꯍꯤꯡꯍꯧꯕꯅꯤ ꯍꯥꯏꯕꯗꯁꯨ ꯑꯩꯈꯣꯏꯒꯤ ꯇꯨꯆꯨꯡꯕ ꯍꯥꯏꯇꯥꯔꯦꯅꯦ ꯋꯥ ꯍꯥꯏꯕꯁꯨ
ꯑꯣ ꯃꯥꯅꯦ ꯃꯥꯅꯦ ꯏꯇꯥꯎ ꯁꯨꯝꯕꯒꯤ ꯋꯥꯔꯤꯁꯤꯁꯨ ꯀꯌꯥ ꯅꯨꯡꯉꯥꯏ ꯑꯗꯨ ꯑꯣꯏꯕ ꯌꯥꯏ
ꯎꯝ ꯃꯥꯅꯦ ꯑꯗꯨꯝꯕ ꯋꯥꯔꯤ ꯈ ꯂꯩꯩꯕꯅꯦ ꯑꯩꯅ ꯀꯣꯟꯅ ꯁꯔꯒꯦꯅ ꯏꯇꯥꯎꯗ ꯍꯥꯏꯔꯒꯗꯤ ꯈꯟꯕ ꯑꯁꯤ ꯏꯇꯥꯎꯅ ꯅꯤꯡꯁꯤꯡꯉꯝꯕꯁꯤ ꯌꯥꯝ ꯐꯔꯦ
ꯑꯣ ꯎꯅꯔꯒ ꯅꯣꯡꯃ ꯐꯖꯅ ꯄꯨꯜꯂꯒ ꯋꯥꯔꯤ ꯁꯥꯁꯤ
ꯎꯝ ꯃꯥꯅꯤ ꯃꯥꯅꯤ ꯄꯨꯡꯁꯦꯗꯣ ꯐꯖꯅ ꯇꯧꯁꯤ ꯆꯥꯛꯁꯨ ꯆꯥꯗꯕ ꯀꯨꯏꯔꯦ ꯏꯇꯥꯎ ꯑꯗꯨ ꯍꯌꯦꯡ ꯅꯉꯣꯟ ꯐꯖꯅ ꯀꯩꯅꯣ ꯇꯧꯔꯒ ꯑꯅꯥ ꯑꯌꯦꯛꯁꯦ ꯐꯖꯅ ꯂꯣꯏꯔꯒ ꯍꯥꯏꯇꯥꯔꯦꯅꯦꯀꯣ ꯐꯖꯅ ꯆꯥꯛ ꯑꯝ ꯐꯖꯅ ꯆꯥꯁꯤ ꯏꯇꯥꯎ ꯍꯣꯏꯗ ꯑꯣꯏꯁꯨ ꯀꯣ ꯑꯩꯈꯣꯏꯒꯤ ꯑꯩꯈꯣꯏꯒꯤ ꯍꯨꯠ ꯍꯤꯡꯒꯣꯟꯗꯕꯨ ꯑꯣꯏꯔꯁꯨ ꯍꯥꯏꯇꯥꯔꯦꯅꯦꯀꯣꯥ ꯐꯅ ꯆꯠꯂꯒ ꯍꯥꯏ ꯇꯥꯔꯦ
ꯌꯥꯏ ꯌꯥꯏ ꯏꯇꯥꯎ ꯍꯣꯏ ꯍꯤꯡꯒꯣꯟ ꯅꯨꯡꯉꯥꯏꯕ ꯃꯐꯝ ꯑꯃ ꯂꯩꯕꯅꯤꯅꯦ ꯅꯍꯥꯟꯋꯥꯏ ꯌꯥꯝ ꯆꯠꯂꯒ ꯆꯥꯛꯀ ꯆꯥꯅꯔꯛꯄ ꯃꯐꯝꯗꯣ ꯊꯤ ꯅꯨꯡꯉꯥꯏꯔꯕꯅꯤ ꯀꯩꯅꯣ
ꯑ ꯑꯗꯨꯒ ꯐꯖꯅ ꯆꯠꯂ ꯆꯁꯤ
ꯍꯧꯖꯤꯛꯇꯕꯨ ꯆꯠꯈꯤꯗꯕ ꯁꯨꯝ ꯃꯌꯥꯝ ꯃꯇꯝ ꯁꯥꯡꯅꯗꯕꯒꯤ ꯁꯨꯝ ꯆꯠꯅꯈꯤꯗꯕꯒꯤꯅꯦꯕ
ꯃꯥ ꯃꯥꯥꯏ ꯍꯧꯖꯤꯛꯇꯤ ꯃꯥꯥꯏ ꯃꯥꯒꯤ ꯃꯊꯧ ꯂꯥꯛꯈꯤꯕꯅꯤꯅꯀꯣ ꯑꯗꯨꯅ ꯆꯠꯄ ꯐꯪꯈꯤꯗꯕ ꯏꯠꯇ
ꯑ ꯃꯥꯅꯦ ꯃꯥꯅꯦ
ꯊꯥꯏꯅꯁꯨ ꯅꯨꯡꯉꯥꯏꯗ ꯌꯥꯝꯅ ꯎꯝ
ꯃꯇꯝꯗꯨꯗ ꯅꯨꯡꯉꯥꯏꯕ ꯍꯥꯏꯔꯒꯗꯤ ꯇꯥꯎꯍꯣꯏꯗꯨꯗ ꯍꯩ ꯀꯥꯏꯔꯦ ꯁꯨꯅ ꯄꯥꯜꯂꯦ
ꯃꯥꯅꯤ ꯃꯥꯅꯤ
ꯑꯃ ꯑꯃ ꯂꯣꯏ ꯐꯪꯕꯅꯤꯅ ꯀꯣ ꯁꯤꯡ ꯅꯨꯡ ꯋꯥꯇꯦ ꯏꯥ ꯍꯟꯖꯥꯟꯅꯕꯗ ꯑꯩꯈꯣꯏꯒꯤ ꯈ꯭ꯋꯥꯏꯗꯒꯤ ꯃꯐꯝ ꯆꯥꯕ ꯃꯐꯝ ꯍꯥꯏꯗꯨ ꯑꯣꯏꯌꯦꯕ
ꯑꯣꯏ ꯑꯣꯏ ꯑꯩꯈꯣꯏ ꯍꯤꯡꯒꯣꯜꯗꯤ ꯑꯗꯨꯝ ꯍꯩ ꯔꯥ ꯎꯍꯩ ꯋꯥꯍꯩ ꯍꯩ ꯍꯩꯈꯥ ꯍꯩꯅꯧ ꯑꯗꯒꯤ ꯂꯣꯏ ꯄꯥꯜꯂꯃꯤꯅꯀꯣ ꯃꯇꯝ ꯃꯇꯝꯒꯤ ꯍꯥꯏꯇꯥꯔꯦ ꯆꯥꯅꯕꯤ ꯑꯩꯈꯣꯏꯒꯤ ꯑꯗꯨꯝ ꯊꯥꯕꯅꯤꯅ ꯎꯍꯦꯛ ꯋꯥꯍꯩꯁꯤ ꯑꯗꯨꯝ ꯃꯔꯥꯡ ꯀꯥꯏꯅ ꯁꯦꯝꯃꯦꯕ ꯑꯗꯨꯅ ꯑꯗꯨꯅ ꯃꯤ ꯑꯩꯈꯣꯏꯗ ꯅꯠꯇꯅ ꯃꯤ ꯑꯗꯨꯏꯁꯨ ꯃꯌꯥꯝ ꯂꯥꯛꯑꯦ ꯂꯥꯛꯄꯅꯤꯅꯀꯣ ꯑꯩꯈꯣꯏ ꯆꯥꯛꯆꯥꯥ ꯍꯩꯖꯅꯕ ꯍꯥꯏꯇꯥꯔꯦ
ꯏꯇꯥꯎ ꯑꯗꯨꯝ ꯁ ꯐꯖꯔꯤ ꯁꯦꯝꯃꯤꯕ ꯃꯑꯣꯡꯗꯣ ꯑꯗꯨꯗꯅꯦꯅꯦ ꯃꯤ ꯑꯗꯨꯝ ꯂꯥꯛꯑꯗꯨ
ꯑꯗꯨ ꯑꯗꯨꯃꯥꯏꯅ ꯇꯧꯔꯒ ꯇꯣꯝ ꯑꯩꯈꯣꯏꯒꯤ ꯑꯩꯈꯣꯏꯒꯤ ꯃꯃꯥꯗꯣ ꯑꯩꯈꯣꯏꯒꯤ ꯍꯥꯏꯇꯥꯔꯦ ꯃ ꯃꯥꯁꯨ ꯐꯖꯅ ꯀꯩꯅꯣ ꯇꯧꯔꯦ ꯑꯗꯨꯗ ꯁꯦꯝꯕꯗꯨ ꯃꯥꯁꯨ ꯋꯥꯖꯔꯝꯅꯦꯕ ꯑꯩꯈꯣꯏꯒꯤ ꯁꯦꯝꯕꯗꯣ ꯑꯩꯁꯨ ꯃꯇꯦꯡ ꯄꯥꯡꯕꯒꯤ ꯄꯥꯡꯕ ꯑꯗꯣ ꯑꯩꯈꯣꯏꯒꯤ ꯏꯅꯦꯅꯁꯨ ꯂꯥꯛꯄꯅꯤꯅ ꯍ ꯃꯇꯛ ꯈꯤꯇꯪ ꯂꯥꯛꯄ ꯐꯪꯉꯔꯣꯏꯗꯤ ꯑꯩꯅ ꯍꯥꯏꯈꯤꯕ ꯃꯉꯣꯟꯗꯁꯨ
ꯑ ꯐꯔꯦꯅꯦ ꯇꯥꯎ ꯑꯗꯣ ꯋꯥꯔꯤꯁꯨ ꯅꯨꯡꯉꯥꯏꯔꯤ ꯑꯣꯏ ꯑꯩꯁꯨ ꯁꯣꯝꯗ ꯑꯩꯈꯣꯏ ꯕꯕꯥ ꯂꯧ ꯖꯒꯗꯕꯅꯦꯕ ꯕꯕꯥꯁꯨ
ꯍꯣꯏ ꯍꯣꯏ ꯇ ꯍꯣꯏ ꯍꯣꯏ ꯉꯁꯤꯒꯤꯗꯤ ꯍꯌꯦꯡ ꯑꯃꯨꯛ ꯐꯖꯅ ꯁꯥꯟꯅꯔꯁꯤ ꯋꯥꯔꯤꯍꯁꯤ
ꯍꯣꯏ ꯍꯣꯏ ꯌꯥꯏ ꯌꯥꯏ